ꯍꯜꯂꯣ
ꯑꯥ ꯃꯔꯨꯞ ꯀꯩꯗꯧꯕꯤꯔꯤꯒꯦ ꯍꯧꯖꯤꯛꯄꯣ
ꯑꯩꯁꯦ ꯁꯨꯝ ꯂꯦꯞꯇꯣꯞꯁꯦ ꯁꯨꯝ ꯋꯥꯔꯤ ꯁꯥ ꯁꯥꯅ ꯂꯦꯞꯇꯣꯞꯁꯦ ꯁꯨꯝ ꯄꯥꯏꯔꯝꯕꯅꯦ ꯑꯗꯣ ꯑꯩ ꯈꯨꯠꯁꯤ ꯌꯥꯎꯃꯟꯕ ꯍꯥꯏꯒꯗ꯭ꯔꯥ ꯂꯦꯡꯃꯟꯕ ꯍꯥꯏꯒꯗ꯭ꯔꯥ ꯑꯩꯒꯤ ꯌꯥꯎꯖꯔꯝꯕ ꯐꯥꯏꯟ ꯄꯨꯝꯅꯃꯛ ꯑꯗꯒꯤ ꯏꯁꯩꯗꯒꯤ ꯃ꯭ꯌꯨꯖꯤꯛꯇꯒꯤ ꯑꯩꯒꯤ ꯊꯕꯛ ꯁꯤꯖꯟꯅꯒꯗꯕ ꯁꯥꯎꯟ ꯑꯗꯒꯤ ꯑꯩꯒꯤ ꯏꯗꯤꯠꯇ ꯁꯤꯖꯤꯟꯅꯒꯗꯕ ꯄꯨꯝꯅꯃꯛ ꯑꯥ ꯀꯗꯥꯏ ꯆꯈ꯭ꯔꯕꯅꯣ ꯈꯪꯗ꯭ꯔꯦ
ꯑꯣ ꯃꯔꯨꯞ ꯑꯗꯨꯗꯤ ꯃꯔꯨꯞꯁꯤ ꯃꯔꯨꯞꯁꯦ ꯀꯩꯅꯣꯒꯨꯝꯕ ꯑꯩꯈꯣꯏ ꯒꯤ ꯖꯤꯝ ꯁꯥꯟꯅꯕꯒꯤ ꯀ꯭ꯔꯦꯇꯤꯟꯒꯨꯝꯕ ꯆꯥꯕꯤꯕ꯭ꯔꯣ
ꯑꯥ ꯑꯗꯨꯒꯨꯝꯕ ꯈꯔꯒꯛ ꯆꯥꯖꯩ ꯑꯩꯒꯤ ꯃꯔꯨꯞ ꯑꯃ ꯂꯩ ꯃꯔꯨꯞ ꯑꯗꯨꯅ ꯃꯥꯡꯍꯟꯕꯤꯔꯝꯕꯅꯤ ꯍꯥꯏꯇꯔꯦ ꯑꯩꯁꯦ
ꯑꯣ ꯌꯥꯝ ꯅꯨꯡꯉꯥꯏꯇꯦ ꯃꯔꯨꯞꯀꯤ
ꯍꯜꯂꯣ
ꯃꯈꯥ ꯑꯗꯨꯝ ꯇꯥꯕꯤꯌꯨ ꯃꯔꯨꯞ ꯑꯥ ꯃꯔꯨꯞ ꯇꯥꯕꯤꯕ꯭ꯔꯥ